ꯇꯕ꯭ꯔ
ꯎꯝ
ꯑ ꯑꯗꯨꯗꯤ ꯍ ꯑꯩ ꯑꯩ ꯑꯩ ꯀꯩꯅꯣꯝ ꯍꯥꯏꯒꯦꯅꯦ ꯑꯗꯨꯗꯤ ꯅꯪꯅ ꯅꯪꯅ ꯅꯪꯅ ꯄꯩꯁꯥꯗꯣ ꯃꯤꯉꯣꯟꯗ ꯑꯗꯣ ꯃꯣꯏꯅ ꯗꯥꯏꯔꯦꯛ ꯑ ꯍꯧꯖꯤꯛꯀꯤ ꯅꯪꯒꯤ ꯐꯅꯦꯛ ꯁꯥꯕꯤ ꯅꯨꯄꯤꯗꯣ ꯑ ꯐꯅꯦꯛ ꯂꯂꯣꯟꯕꯤꯗꯣ ꯅꯪꯅ ꯄꯤꯔꯤꯗꯣ ꯑꯗꯨꯗ ꯅꯪꯅ ꯃꯥꯏ ꯂꯪ ꯃꯃꯜ ꯄꯨꯊꯣꯛꯍꯟꯗ꯭ꯔꯁꯨ ꯅꯪꯅ ꯑꯦꯛꯁ ꯋꯥꯏ ꯖꯦꯠ ꯑꯃꯗꯒꯤ ꯅꯪꯒꯤ ꯂꯩꯖꯔꯒꯅ ꯂꯩꯖꯔꯦ ꯑꯦꯛꯁ ꯋꯥꯏ ꯅꯪ ꯏꯃꯥ ꯍꯣꯏ ꯏꯆꯦ ꯍꯣꯏꯗꯩ ꯄꯨꯔ ꯂꯧꯔꯒ ꯉꯥꯏꯍꯥꯛ ꯋꯥꯏꯊꯣꯛ ꯋꯥꯏꯁꯤꯟ ꯇꯧꯔꯒ ꯇꯧꯒꯦ ꯍꯥꯏꯕꯗꯨꯗꯤ ꯅꯪꯅ ꯖꯠ ꯅꯨꯄꯤꯗꯨꯅ ꯌꯥꯗꯕ꯭ꯔꯣ
ꯌꯥꯏꯌꯦ ꯀꯩꯁꯨ ꯀꯥꯏꯗꯤꯌꯦ
ꯑꯗꯨ ꯌꯥꯔꯗꯤ ꯅꯪ ꯑꯗꯨ ꯑꯝ ꯇꯧꯅꯔꯒ ꯑꯥ
ꯌꯥꯏꯌꯦꯕ ꯑꯩꯅ ꯃꯉꯣꯟꯗ ꯏꯆꯦ ꯅꯪ ꯑꯗꯨꯝ ꯂꯧꯕꯤꯔꯛꯑꯣ ꯍꯥꯏꯕꯩ ꯃꯥ ꯑꯗꯨꯝ ꯂꯧꯔꯛꯏꯅꯦꯕ ꯂꯪꯗꯣ
ꯑꯣ ꯍꯥꯏꯗꯤ ꯃꯆꯨ ꯂꯪ ꯃꯆꯨ ꯃꯃꯦꯟ ꯀꯔꯤ ꯀꯔꯥꯗꯣ
ꯃꯥꯡꯉꯣꯟꯗꯒꯤ ꯂꯧꯔꯒꯅꯦ ꯎꯝ ꯑꯗꯨꯃꯥꯏ ꯇꯧꯔꯒ ꯑꯩꯅ ꯑꯗꯨꯝ ꯂꯧꯕ ꯌꯥꯏꯌꯦꯕ ꯑꯗꯨ ꯑꯣꯏꯇꯥꯔꯗꯤ ꯉꯁꯥꯏꯒꯤ ꯀꯦꯄꯤꯇꯦꯜ ꯍꯥꯏꯒꯗ꯭ꯔꯥ ꯑꯩꯅ ꯄꯨꯊꯣꯛ ꯄꯩꯁꯥꯗꯣ ꯑꯩꯒꯤ ꯑꯗꯨꯝ ꯂꯦꯡꯗꯅ ꯑꯣꯏꯖꯗꯣꯏꯅꯦꯕ
ꯑꯗꯨ ꯑꯣꯏꯖꯕꯩ ꯃꯊꯛꯇꯨꯗ ꯑ ꯅꯪꯒꯤ ꯃꯥꯅ ꯉꯁꯥꯏ ꯌꯥꯡꯈꯩ ꯌꯥꯡꯈꯩ ꯇꯣꯡꯉꯦ ꯍꯥꯏꯕꯗꯣ ꯅꯪꯅ ꯍꯥꯏꯕꯗꯣ ꯑꯗꯨꯒꯤ ꯄꯣꯠꯇꯨꯗꯤ ꯃꯥꯅ ꯑꯗꯨꯝ ꯇꯣꯡꯉꯤꯔ ꯅꯪꯒꯤ ꯀꯦꯄꯤꯇꯦꯜ ꯈꯛꯇꯃꯛ ꯃꯥꯗꯤ ꯃꯥꯅ ꯀꯦꯄꯤꯇꯦꯜꯗ ꯄꯨꯊꯣꯛꯇ꯭ꯔꯦꯗꯅ ꯑꯦꯛꯖꯥꯝꯄꯜ ꯑꯃ ꯇꯥꯎꯑꯣꯕꯀꯣ ꯃꯥꯅ
ꯀꯦꯄꯤꯇꯦꯜꯁꯦ ꯄꯨꯊꯣꯛꯇ꯭ꯔꯦꯕ ꯁꯦꯡꯅ ꯍꯥꯏꯔꯁꯦꯕ ꯂꯪ ꯂꯧꯔꯒ ꯑꯗꯨꯝ ꯄꯨꯖꯟꯄꯤꯔꯛꯑꯦꯕ ꯂꯪꯗꯣ ꯂꯨꯄꯥ ꯂꯤꯁꯤꯡ ꯅꯤꯄꯥꯟ ꯆꯪꯉꯦ ꯍꯥꯏꯔꯅꯤꯕꯀꯣ ꯑꯗꯩ ꯂꯤꯁꯤꯡ ꯅꯤꯄꯥꯟ ꯆꯪꯕꯁꯤꯗ ꯂꯤꯁꯤꯡ ꯅꯤꯄꯥꯟꯒꯤꯁꯦ ꯃꯥꯅ ꯀꯛꯍꯧꯔꯒ ꯌꯥꯡꯈꯩ ꯌꯥꯡꯈꯩꯁꯦ ꯑꯗꯨꯝ ꯍꯦꯟꯅ ꯑꯗꯨꯝ ꯂꯧꯗꯣꯏꯅꯤꯗꯅ ꯑꯗꯨꯒ ꯅꯪꯅ ꯀꯦꯄꯤ ꯀꯦꯄꯤꯇꯦꯜ ꯄꯨꯊꯣꯛꯄꯒꯤ ꯀꯥꯟꯅꯕꯁꯦ ꯀꯔꯤꯗꯣꯏꯕꯗꯨꯗꯤ ꯃꯥꯅ ꯌꯥꯡꯈꯩꯗꯣ ꯇꯣꯡꯈ꯭ꯔꯒꯗꯤ
ꯑꯗꯨꯅꯕꯨ ꯅꯪ ꯑꯩꯅ ꯍꯥꯏꯁꯦ ꯒ꯭ꯌꯥꯟ ꯇꯥꯗ꯭ꯔꯦ ꯑꯗꯨꯅꯕꯨ ꯆꯞ ꯃꯥꯟꯅꯩ ꯑꯩꯅ ꯄꯨꯊꯣꯛꯀꯦꯔꯥ ꯃꯥꯅ ꯄꯨꯊꯣꯛꯀꯦꯔꯥ ꯑꯗꯨꯅ ꯑꯩꯅ ꯂꯪꯖꯦ ꯃꯉꯣꯟꯗ ꯑꯗꯨꯝ ꯂꯧꯍꯜꯂꯦ ꯍꯥꯏꯁꯦ
ꯑꯣ ꯁꯦꯡ ꯁꯦꯡꯅ ꯍꯥꯏꯔꯒꯗꯤ
ꯂꯪ ꯃꯃꯜꯗꯣ ꯑꯗꯨꯝ ꯂꯧꯖꯍꯧꯕꯅꯦ ꯍꯥꯏꯕ ꯃꯥꯒꯤꯗꯤ ꯑꯩꯅ ꯄꯨꯊꯣꯛꯀꯗꯕ ꯂꯪ ꯃꯃꯜꯁꯦ ꯎꯝ ꯑꯗꯨꯝ ꯂꯧꯖꯍꯧꯕꯅꯤ ꯃꯥꯒꯤ ꯃꯥꯅ ꯑꯩꯁꯦ ꯑꯦꯛꯖꯥꯝꯄꯜ ꯑꯣꯏꯅ ꯁꯤꯁꯤꯡꯁꯦ ꯑꯩꯩꯅ ꯇꯣꯟꯗꯣꯟ ꯅꯪ ꯂꯪꯗꯣ ꯂꯧꯕ ꯉꯝꯗ ꯂꯣꯏꯅ ꯁꯦ ꯂꯨꯄꯥ ꯂꯤꯁꯤꯡ ꯃꯉꯥꯁꯤꯅ ꯑꯩꯉꯣꯟꯗ ꯄꯤꯔꯛꯑꯁꯨꯀꯣ ꯂꯤꯁꯤꯡ ꯃꯉꯥꯁꯤꯅ ꯂꯧꯔꯣ ꯍꯥꯏꯔꯒ ꯑꯩꯅ ꯍꯌꯦꯡ ꯎꯝ ꯄꯩꯁꯥ ꯊꯣꯛꯄ ꯐꯅꯦꯛ ꯐꯅꯦꯛꯇꯣ ꯌꯣꯜꯂꯀꯥꯟꯗ ꯏꯆꯦ ꯑꯩ ꯉꯍꯥꯟ ꯅꯉꯣꯟꯗ ꯂꯡ ꯂꯧꯕ ꯂꯤꯁꯤꯡ ꯃꯉꯥꯗꯣ ꯁꯦꯅ ꯑꯃꯨꯛ ꯄꯤꯊꯣꯛꯀꯨꯝꯕꯅꯦ ꯆꯞ ꯃꯥꯟꯅꯩ ꯍꯥꯏꯕ ꯑꯥ ꯍꯥꯏꯗꯤ ꯑꯩꯉꯣꯟꯗꯩ ꯃꯥꯅ ꯂꯪ ꯒꯤ ꯄꯩꯁꯥ ꯍꯦꯟꯅ ꯀꯛꯄ ꯅꯠꯇꯦ ꯍꯥꯏꯕꯗꯤ ꯆꯞ ꯃꯥꯟꯅꯩ ꯍꯥꯏꯕ ꯎꯝ ꯑꯩꯕꯨ ꯅꯨꯡꯁꯤꯕꯒꯤ ꯑꯩꯕꯨ ꯊꯥꯖꯕꯒꯤ ꯃꯥꯅ ꯑꯩꯉꯣꯟꯗ ꯂꯪꯗꯣ ꯑꯗꯨꯝ ꯂꯧꯕꯤꯕꯅꯦ ꯍꯥꯏꯕ
ꯑꯣ ꯑꯣ ꯑꯦꯛꯖꯥꯝꯄꯜꯅꯦꯕ ꯑꯗꯨꯅꯦꯕꯀꯣ ꯑꯣ ꯑꯣ ꯑꯣ ꯑꯗꯨ ꯇꯥꯔꯦ ꯇꯥꯔꯦ ꯇꯥꯔꯦ ꯑꯗꯨ ꯑꯗꯨ ꯑꯣꯏꯇꯥꯔꯗꯤ ꯅꯪꯅ ꯍꯥꯏꯗꯨ ꯆꯨꯝꯃꯦ ꯆꯨꯝꯃꯦ ꯍꯥꯏꯕꯗꯤ ꯂꯪꯗꯨꯗꯤ ꯑꯩꯅ ꯄꯣꯠ ꯑꯃ ꯁꯥꯖꯀꯦ ꯍꯥꯏꯖꯕꯒꯤ ꯑꯩꯅ ꯄꯨꯊꯣꯛꯐꯝ ꯊꯣꯛꯆꯕꯅꯦꯕ ꯅꯠꯇ꯭ꯔꯥ ꯑꯗꯨ ꯄꯨꯊꯣꯛꯆꯔꯒ ꯍꯌꯦꯡ ꯅꯪꯅ ꯁꯥꯔꯒꯁꯨ ꯂꯪ ꯃꯃꯜꯗꯣ ꯐꯅꯦꯛꯇꯣ ꯅꯪꯅ ꯆꯅꯤ ꯌꯥꯡꯈꯩꯗ ꯁꯥꯗꯣꯛꯑ ꯈ꯭ꯔꯒꯁꯨ ꯃꯥꯅ ꯆꯍꯨꯝꯗ ꯑꯗꯨꯝ ꯌꯣꯟꯗꯣꯔꯤ ꯌꯥꯡꯈꯩꯗꯤ ꯃꯥ ꯑꯗꯨꯝ ꯍꯦꯟꯒꯠꯂ ꯌꯣꯟꯗꯣꯔꯤꯕ ꯅꯠꯇ ꯇ꯭ꯔꯥ ꯑꯗꯨꯗꯅ ꯂꯪ ꯃꯃꯜꯗꯨ ꯅꯪꯒꯤꯗꯤ ꯀꯝꯄꯜꯁꯔꯤ ꯁꯨꯡꯌꯥ ꯌꯥꯗꯦꯕ
ꯌꯥꯗꯦꯕ
ꯑꯣꯀꯦ ꯑꯣꯀꯦ ꯑꯩꯅ ꯑꯗꯨꯒꯤ ꯋꯥꯈꯜꯗ ꯑꯩꯅ ꯂꯥ ꯐꯪꯉꯨꯗꯕ ꯑꯩꯅ ꯃꯥꯅ ꯍꯦꯇꯥꯔꯗꯤ ꯅꯪꯅ ꯂꯪ ꯄꯨꯊꯣꯛꯆꯔꯒ ꯍꯥꯏꯗꯤ ꯃꯥꯅ ꯅꯪꯉꯣꯟꯗ ꯑꯃꯨꯛ ꯑꯣꯗꯔ ꯇꯧꯕꯤꯕꯒꯤ ꯌꯣꯟꯕꯤꯕꯒꯤ ꯅꯪꯒꯤ ꯐꯅꯦꯛꯇꯣ ꯁꯤꯠꯍꯟꯅꯕꯒꯤ ꯃꯥꯒꯤꯖꯨ ꯈꯤꯇꯪ ꯀꯥꯟꯅꯗꯣꯏꯅꯦꯕ ꯅꯠꯇ꯭ꯔꯥ ꯑꯗꯨ ꯌꯥꯝꯕ ꯄꯣꯠ ꯃꯌꯥꯝꯗꯣ ꯃꯥꯅ ꯑꯃꯨꯛ ꯂꯂꯣꯟꯕꯤꯗ ꯊꯥꯗꯣꯛꯇꯣꯏꯅꯦꯕ
ꯂꯪꯗꯣ ꯃꯥꯅ ꯑꯩꯕꯨ ꯅꯨꯡꯁꯤꯕꯤꯕꯒꯤ ꯁꯦꯁꯦ ꯑꯩ ꯂꯧꯕꯤꯒꯦ ꯑꯗꯨꯒ ꯁꯥꯎꯅ ꯄꯤꯕ ꯆꯞ ꯃꯥꯟꯅꯩ ꯍꯥꯏꯕ ꯍꯌꯦꯡ ꯑꯩꯅ ꯄꯩꯁꯥꯗꯨ ꯂꯩꯔꯀꯥꯟꯗ ꯃꯉꯣꯟꯗ ꯑꯃꯨꯛ ꯃꯥꯒꯤ ꯂꯪ ꯄꯩꯁꯥꯗꯣ ꯊꯣꯛ ꯁꯤꯡꯖꯤꯟꯕꯩ ꯋꯥꯅꯦ ꯍꯥꯏꯕ
ꯑꯣ ꯑꯣ ꯑꯣ ꯆꯨꯝꯃꯦ
ꯀꯩꯝꯇ ꯑꯩꯉꯣꯟꯗ ꯂꯪꯒꯤ ꯄꯩꯁꯥ ꯍꯦꯟꯅ ꯀꯛ ꯄ ꯅꯠꯇꯦ ꯃꯥꯡꯕ ꯅꯠꯇꯦ ꯍꯥꯏꯕ
ꯃꯥꯡꯕ ꯅꯠꯇꯦꯕ ꯆꯪꯕ ꯄꯩꯁꯥꯗꯣ ꯄꯤꯕꯩ ꯋꯥꯅꯦꯕ ꯅꯠꯇ꯭ꯔꯥ ꯉꯍꯥꯛ ꯋꯥꯏꯊꯣꯛ ꯋꯥꯏꯁꯤꯟ
ꯄꯤꯕꯅꯤ ꯍꯥꯏꯕ ꯑꯃꯔꯣꯝꯗ ꯑꯦꯛꯖꯥꯝꯄꯜ ꯑꯣꯏꯅ ꯍꯥꯏꯔꯕꯗ ꯑꯗꯣ ꯑꯩꯅ ꯏꯆꯦ ꯑꯩ ꯍꯟꯗꯛꯇꯤ ꯑꯩ ꯄꯩꯁꯥ ꯈꯔ ꯃꯔꯥꯡ ꯀꯥꯏ ꯂꯪ ꯄꯩꯁꯥꯗꯣ ꯌꯥ ꯑꯩ ꯑꯗꯨꯝ ꯄꯨꯊꯣꯛ ꯆꯔꯒꯦ ꯍꯥꯏꯔꯖꯨ ꯀꯩꯁꯨ ꯀꯥꯏꯗꯦꯕ
ꯑꯗꯨꯗꯤ ꯅꯪ ꯂꯩꯇ꯭ꯔꯖꯨ ꯀꯩꯁꯨꯝ ꯀꯥꯏꯗꯦ ꯑꯗꯨꯗꯤ
ꯑꯥꯗꯨꯅꯕꯨ ꯑꯩ ꯑꯗꯨꯝ ꯁꯥꯏꯖꯤꯗꯤ ꯑꯩ ꯑꯗꯨꯅ ꯂꯦꯞꯇꯕꯤꯗꯥ ꯑꯩꯒꯤ ꯂꯪ ꯂꯧꯕꯒꯤ ꯑꯩ ꯁꯨꯋꯥ ꯋꯥ ꯗꯦ ꯑꯩ ꯄꯩꯁꯥ ꯂꯩꯇ꯭ꯔꯖꯨ ꯑꯩ ꯂꯪ ꯒꯤꯗꯤ ꯑꯩ ꯋꯥꯅꯤꯡꯉꯥꯏ ꯑꯣꯏꯗꯦ ꯀꯩꯩꯒꯤꯅꯣꯗ ꯑꯩꯅ ꯏꯆꯦ ꯑꯩ ꯂꯪ ꯂꯧꯕꯤꯔꯣ ꯐꯅꯦꯛ ꯁꯥꯒꯦ ꯍꯥꯏꯕꯗ ꯃꯥ ꯑꯗꯨꯝ ꯂꯧꯕꯤꯔꯛꯑꯦ ꯑꯗꯨꯅ ꯑꯗꯨꯝ ꯁꯥꯏꯖꯦ ꯑꯩꯅ ꯂꯦꯞꯇꯕꯤꯗ ꯐꯅꯦꯛꯀꯤꯗꯤ
ꯅꯠꯇ꯭ꯔꯣ ꯑꯗꯨꯗꯤ ꯌꯥꯏꯌꯦ ꯑꯗꯨꯗꯤ ꯌꯥꯏ ꯀꯩꯅꯣ ꯎꯝ
ꯄꯩꯁꯥꯖꯨ ꯌꯥꯝ ꯅꯨꯡꯉꯥꯏꯕ ꯑꯩꯅ ꯐꯅꯦꯛꯁꯦ ꯌꯣꯜꯂꯦ ꯑꯩ ꯐꯅꯦꯛꯁꯦ ꯑꯅꯤꯈꯛꯇꯪ ꯌꯣꯜꯂꯦ ꯈꯜꯂꯖꯤꯅꯦ ꯑꯅꯤꯖꯦ ꯂꯨꯄꯥ ꯆꯝꯉꯥꯅꯦꯕꯀꯣ ꯆꯥꯎꯉꯥꯖꯦ ꯑꯩꯅ ꯗꯔꯀꯥꯔ ꯂꯩꯗꯤ ꯂꯤꯁꯤꯡ ꯑꯝꯅꯦꯕꯀꯣ ꯏꯆꯦ ꯑꯥ ꯑꯩ ꯀꯩꯅꯣ ꯂꯨꯄꯥ ꯂꯤꯁꯤꯡꯑꯝꯇꯪ ꯄꯤꯕꯤꯔꯝꯃꯣ ꯑꯩ ꯐꯅꯦꯛ ꯑꯃꯨꯛ ꯑꯗꯨꯝ ꯁꯥꯒꯠꯂꯛꯑꯒꯦ ꯑꯩ ꯃꯔꯨꯞ ꯀꯤ ꯅꯪꯅꯗ꯭ꯔꯦ ꯍꯥꯏꯇꯥꯔꯖꯨ ꯑꯗꯨꯝ ꯂꯧꯕ ꯌꯥꯏꯕ ꯑꯗꯨꯃꯥꯏꯅ ꯀꯩꯒꯤꯅꯣꯗ ꯑꯩꯅ ꯁꯥꯔꯤꯕ ꯐꯅꯦꯛ ꯃꯌꯥꯝꯖꯦ ꯃꯉꯣꯟꯗ ꯂꯣꯏ ꯄꯤꯗꯧ ꯂꯩꯔꯕꯅꯤꯅꯅꯦ ꯑꯩꯉꯣꯟꯗ ꯃꯥꯅ ꯆꯤꯡꯅꯕ ꯑꯝꯇ ꯂꯩꯇꯦꯕ
ꯃꯥꯟꯅꯤꯍꯦ ꯊꯥꯖꯅꯕ ꯑꯝꯖꯨ ꯃꯈꯥ
ꯎꯝ ꯊꯥꯖꯅꯕꯒꯤ ꯑꯗꯨꯅꯤꯗ ꯇꯧꯔꯤꯖꯦ ꯑꯗꯨ ꯃꯔꯨ ꯑꯊꯨ ꯑꯀꯥꯏ ꯃꯔꯨꯞ ꯀꯌꯥꯝ ꯃꯔꯨꯞ ꯀꯩꯀ꯭ꯔꯥ ꯑꯗꯨꯅ ꯅꯨꯡꯉꯥꯏꯕ ꯑꯩ ꯍꯨꯟꯕꯗꯅꯦ ꯑꯩ ꯍꯌꯦꯡ ꯃꯔꯨꯞ ꯂꯩ ꯍꯥꯏꯕꯗ ꯇꯉꯥꯏ ꯐꯗ꯭ꯔꯒꯗꯤ ꯑꯩ ꯂꯩꯇ ꯂꯩ ꯎꯄꯥꯏ ꯂꯩꯇ꯭ꯔꯒꯗꯤ ꯏꯆꯦ ꯑꯩ ꯁꯨꯃꯥꯏ ꯇꯧ ꯃꯔꯨꯞ ꯁꯨꯃꯥꯏꯅ ꯂꯩꯔꯦ ꯑꯗꯣ ꯈꯔ ꯀꯥꯞꯄꯤꯔꯣ ꯑꯗꯨꯝ ꯀꯥꯞꯄꯛꯀꯗꯣꯏꯅꯤ ꯑꯗꯨ ꯅꯨꯡꯉꯥꯏꯌꯦꯕ
ꯑꯗꯤ ꯑꯗꯨ ꯑꯣꯏꯇꯥꯔꯗꯤ ꯅꯪ ꯑꯗꯨꯝ ꯁꯨꯡꯂꯦꯞ ꯂꯦꯞꯇꯅ ꯅꯪꯅ ꯉꯝꯃꯤꯉꯩ ꯑꯗꯨꯝ ꯁꯥ ꯌꯥꯗ
ꯑꯪ ꯑꯩꯅ ꯍꯥꯏꯖꯤ ꯐꯅꯦꯛꯇꯤ ꯑꯣꯗꯔꯗꯤ ꯑꯁꯨꯛꯀꯤ ꯃꯇꯤꯛꯅꯦ ꯑꯩꯅ ꯁꯥꯕ ꯉꯝꯗꯕ ꯈꯛꯇꯅꯦ ꯑꯩꯅ ꯃꯌꯥꯝ ꯁꯥꯖꯜꯂ ꯊꯝꯃꯖꯨ ꯍꯌꯦꯡ ꯆꯥꯛꯀꯧ ꯃꯌꯥꯒꯨꯝꯕ ꯃꯣꯏꯒꯤ ꯈ꯭ꯔꯤꯁꯃꯥꯁ ꯀꯨꯝꯕꯖꯤꯗꯤꯅꯦ ꯍꯦꯛꯇ ꯐꯅꯦꯛꯁꯦ ꯐꯪꯅꯗꯕꯤꯅꯦꯕ
ꯍꯩꯃ
ꯐꯪꯅꯗꯕꯤꯅꯦꯕ ꯐꯅꯦꯛꯁꯦ ꯑꯗꯨꯅ ꯑꯩꯅ ꯍꯧꯖꯤꯛ ꯀꯟ ꯁꯥꯒꯠꯂꯒ ꯑꯗꯨꯝ ꯊꯝꯕꯗꯅꯦ ꯍꯌꯦꯡ ꯈ꯭ꯔꯤꯁꯃꯥꯁ ꯃꯌꯥꯗ ꯂꯣꯏ ꯄꯨꯊꯣꯛꯈꯤꯕ ꯇꯥꯞ ꯇꯥꯞ ꯇꯥꯞ ꯂꯣꯏ ꯂꯧꯒꯤꯅꯤꯕ ꯑꯗꯨꯝ ꯁꯦꯠꯇꯦ ꯐꯅꯦꯛ ꯐꯪꯅꯗꯦ ꯈ꯭ꯔꯤꯁꯃꯥꯁ ꯑꯗꯩ ꯃꯣꯏꯒꯤ ꯃꯣꯏ ꯀꯨꯝꯍꯩ ꯍꯔꯥꯎ ꯂꯩꯗꯅ ꯒꯥꯟꯉꯥꯏ ꯂꯨꯏꯉꯥꯏ ꯂꯩꯗꯅ ꯃꯈꯟ ꯃꯈꯟ ꯈ꯭ꯔꯤꯁꯇꯦꯟꯒꯤ ꯑꯗꯨ ꯃꯇꯝꯗ ꯐꯅꯦꯛ ꯁꯨꯡꯐꯪ ꯐꯪꯅꯗꯕꯤꯅꯤ ꯕꯖꯥꯔꯗ ꯂꯂꯣꯟꯕꯤꯡꯒꯩ ꯁꯥꯎꯅ ꯗꯨꯅꯦ ꯑꯩꯒꯤ ꯐꯅꯦꯛ ꯈꯔ ꯄꯤꯔꯝꯃꯣ ꯑꯩꯒꯤ ꯐꯅꯦꯛ ꯈꯔ ꯄꯤꯔꯝꯃꯣꯅ ꯁꯥꯎꯅꯗꯣꯏꯅꯦ ꯐꯅꯦꯛꯁꯦ ꯂꯣꯟꯅ ꯄꯨꯔꯤꯅꯦ ꯑꯩꯅ ꯑꯩ ꯀꯨꯝꯍꯩ ꯃꯇꯝꯗꯗꯤꯅꯦ ꯐꯅꯦꯛ ꯄꯨꯕꯖꯦ ꯃꯥ ꯍꯥꯏꯗꯣꯏꯅꯦ ꯃꯥꯏ ꯇꯣꯟꯗꯣꯟ ꯅꯪ ꯕꯖꯥꯔ ꯆꯪꯉꯛꯀꯅꯨ ꯑꯗꯥꯏꯗ ꯂꯩꯔꯝꯃꯣ ꯑꯩ ꯊꯣꯂꯛꯀꯦ ꯐꯅꯛꯇꯨ ꯎꯍꯟꯕ ꯌꯥꯕ ꯅꯠꯇꯦ ꯍꯥꯏ ꯑꯩ ꯕꯖꯥꯔ ꯃꯅꯨꯡ ꯆꯪꯗꯦ ꯃꯥ ꯊꯣꯛꯂꯛꯑꯅꯤꯗꯅ ꯃꯆꯤꯟꯗ ꯑꯗꯨꯒ ꯂꯣꯟꯅ ꯄꯨꯁꯟꯂꯨ ꯀꯩꯅꯣꯗꯤ ꯐꯅꯦꯛꯁꯦ ꯍꯦꯛ ꯎꯕꯗꯅꯦ ꯑꯩ ꯈꯥꯛꯄꯤꯔꯝꯃꯣ ꯑꯩ ꯈꯥꯛꯄꯤꯔꯝꯃꯨ ꯇꯧꯅꯗꯣꯏꯕ ꯑꯗꯨꯃꯥꯏꯅ ꯑꯗꯨꯅ ꯍꯖꯤꯛ ꯁꯤꯠꯇ꯭ꯔꯖꯨꯅꯦ ꯐꯅꯦꯛꯁꯦ ꯑꯗꯨꯝ ꯁꯥꯖꯜꯂꯒ ꯊꯝꯕ ꯑꯗꯨꯝ ꯁꯥꯖꯜꯂ ꯊꯝꯕ ꯋꯥꯠ ꯎꯝ ꯍꯌꯦꯡ ꯀꯨꯝꯃꯩ ꯃꯇꯝꯗ ꯁꯨꯋꯥ ꯋꯥꯠ
ꯑꯩꯈꯣꯏ ꯃꯇꯝꯗꯗꯤ ꯃꯃꯜꯗꯩ ꯍꯦꯟꯒꯠ ꯍꯦꯟꯒꯠꯅ ꯌꯣꯟꯕ
ꯍꯦꯟꯒꯠꯅ ꯑꯦ ꯍꯦꯟꯒꯠꯅ ꯑꯩꯈꯣꯏꯗꯩꯗꯤ ꯑꯗꯨꯝ ꯄꯤꯔꯛꯀꯅꯤ ꯃꯣꯏꯒꯤ ꯄꯤꯐꯝ ꯊꯣꯛꯄ ꯆꯅꯤ ꯌꯥꯡ ꯌꯥꯡꯈꯩ ꯆꯍꯨꯝ ꯑꯗꯨꯝ ꯄꯤꯔꯛꯀꯅꯤ ꯑꯥ ꯃꯣꯏꯅ ꯌꯣꯟꯕ ꯃꯇꯝꯗ ꯃꯣꯏꯒꯤ ꯑꯉꯝꯕꯤ ꯊꯥꯛ ꯇ ꯄꯣꯛꯑꯦ ꯍꯧꯖꯤꯛꯇꯤ ꯐꯅꯦꯛ ꯌꯥꯝ ꯁꯤꯠꯂꯕꯅꯦ ꯄꯩꯁꯥ ꯃꯃꯜ ꯃꯣꯏ ꯃꯁꯦꯜ ꯌꯥꯅꯕꯒꯤ ꯃꯇꯨꯡ ꯏꯟꯅ ꯍꯦꯟꯒꯠꯅꯔꯒ ꯑꯗꯩꯗꯤ ꯑꯃꯨꯛ
ꯅꯪꯒꯤꯗꯤ ꯃꯣꯏꯅ ꯂꯦꯞꯄꯤꯔꯥ ꯅꯠꯇ꯭ꯔꯥ ꯀꯃꯥꯏꯅ ꯇꯧꯔꯤꯅꯣ ꯄꯟꯖꯥ
ꯑꯩꯈꯣꯏꯁꯤꯅ ꯑꯁꯥꯕꯗꯒꯤ ꯃꯣꯏꯅ ꯃꯌꯥꯝꯒꯤ ꯆꯥꯡ ꯍꯥꯏꯕ ꯑꯃ ꯂꯩꯅꯦ ꯑꯩ ꯈꯛꯇꯪꯗꯪ ꯇꯥꯅ ꯄꯤꯕ ꯌꯥꯗꯦ ꯍꯦꯟꯅ ꯄꯤꯕ ꯌꯥꯗꯦ ꯃꯌꯥꯝꯒꯤ ꯆꯥꯡ ꯃꯌꯥꯝꯗ ꯄꯤꯅꯕ ꯆꯥꯡ ꯍꯥꯏꯕ ꯑꯃ ꯂꯩꯌꯦꯕ ꯑꯗꯨ ꯆꯥꯡꯗꯨꯗ
ꯆꯥꯡ ꯑꯅ ꯑꯃ ꯂꯩꯖꯕꯖꯦ
ꯑꯥ ꯂꯦꯕꯔꯒꯤ ꯆꯥꯔꯖ ꯆꯥꯡ ꯇꯣꯉꯥꯟꯅ ꯑꯃ ꯂꯩꯖꯔꯤꯁꯦ ꯄꯤꯗꯣꯏꯅꯦ
ꯑꯗꯨꯗꯤ ꯃꯌꯥꯝꯅ ꯈ꯭ꯔꯒ꯭ꯔ ꯍꯦꯟꯒꯠꯅꯔꯦ ꯍꯥꯏ ꯇꯥꯔꯗꯤ ꯑꯦ
ꯑꯥ ꯍꯦꯟꯒꯠꯇꯣꯏꯕ ꯑꯩꯈꯣꯏꯁꯨ
ꯑꯗꯒꯤ ꯃꯣꯏꯒꯤꯅ ꯕꯤꯖꯤꯅꯦꯁꯅꯤꯅ ꯉꯁꯥꯏꯒꯤ ꯐꯅꯦꯛ ꯁꯦ ꯇꯥꯡꯅ ꯌꯣꯟꯅꯤꯡꯉꯤ ꯀꯨꯁꯤ ꯃꯣꯏ ꯍꯟ ꯗꯅ ꯃꯍꯥꯛꯅ ꯌꯣꯟꯖꯒꯦ ꯀꯨꯁꯤ
ꯑꯩꯈꯣꯏꯗꯒꯤ ꯄꯩꯁꯥꯗꯤ ꯑꯗꯨꯝ ꯆꯅꯤꯌꯥꯡꯈꯩꯗꯒꯤ ꯑꯗꯨꯝ ꯂꯧꯔꯤꯅꯤꯗꯅ ꯃꯣꯏꯅ ꯑꯗ ꯃꯣꯏ ꯍꯧꯖꯤꯛ ꯀꯨꯝꯍꯩ ꯃꯇꯝ ꯅꯠꯇ꯭ꯔꯅ ꯄꯣꯠꯁꯦ ꯁꯤꯠꯄ ꯋꯥꯠꯂꯦꯕ ꯍꯥꯟꯅ ꯃꯣꯏꯅ ꯂꯨꯄꯥ ꯆꯥꯝꯃꯔꯤ ꯃꯌꯥꯗ ꯌꯣꯟꯕꯗꯣ ꯍꯧꯖꯤꯛ ꯄꯣꯠꯁꯦ ꯁꯤꯠꯇ꯭ꯔꯕꯅ ꯂꯨꯄꯥ ꯆꯍꯨꯝ ꯌꯥꯡꯈꯩꯗꯤ ꯌꯣꯟ ꯅꯦꯕ ꯑꯗ ꯃꯣꯏ ꯄꯩꯁꯥ ꯈꯔ ꯇꯥꯗ꯭ꯔꯥ
ꯇꯥꯏ
ꯇꯥꯔꯁꯨ ꯃꯣꯏꯗꯤ ꯁꯨꯃꯥꯡ ꯃꯥꯡꯗꯦ ꯀꯩꯒꯤꯅꯣꯗ ꯉꯁꯥꯏ ꯑꯩꯈꯣꯏꯗꯒꯤ ꯃꯤꯌꯥꯝ ꯁꯦꯟꯗꯣꯡ ꯀꯩꯅꯣ ꯇꯧꯔꯒ ꯂꯧꯈꯤꯕꯅꯤꯅ ꯁꯦꯟꯗꯣꯡꯗꯤ ꯑꯗꯨꯝ ꯂꯨꯄꯥ ꯇꯔꯥ ꯀꯨꯟꯗ ꯑꯣꯏꯔꯁꯨ ꯂꯩꯗꯣꯏꯅꯦꯕ ꯃꯣꯏ ꯑꯥ ꯇꯔꯥꯗ ꯑꯥ ꯂꯂꯣꯟꯕꯤꯅ ꯁꯦꯟ ꯃꯥꯡꯉꯒ ꯁꯨ ꯌꯣꯟ ꯌꯣꯜꯂꯛꯑꯣꯏ ꯁꯨ ꯌꯣꯟ ꯌꯣꯜꯂꯛꯑꯣꯏ ꯂꯨꯄꯥ ꯇꯥꯔ ꯑꯥꯗ ꯑꯣꯏꯁꯨ ꯇꯣꯡꯉꯒꯅꯤ ꯃꯣꯏ ꯌꯣꯜꯂꯛꯀꯗꯣꯏꯁꯦ ꯑꯗꯣ ꯐꯅꯦꯛ ꯇꯔꯥ ꯌꯣꯜꯂꯗꯤ ꯂꯨꯄꯥ ꯇꯔꯥ ꯇꯔꯥ ꯇꯔꯥ ꯇꯔꯥ ꯇꯔꯥ ꯇꯔꯥ ꯆꯥꯝꯃ ꯂꯨꯄꯥ ꯆꯥꯝꯃꯗ ꯑꯗꯨꯝ ꯈꯣꯔꯁ ꯑꯣꯏꯗꯣꯏꯅꯤ ꯁꯨꯡ ꯃꯥꯡ ꯃꯥꯡꯉꯣꯏ ꯃꯣꯏ ꯑꯣꯏꯔ ꯑꯗꯨꯃꯥꯏꯅ ꯌꯣꯟꯗꯕ ꯑꯗꯒꯤ ꯍꯌꯦꯡ ꯑꯃꯨꯛ ꯀꯨꯝꯍꯩ ꯃꯇꯝꯗꯅ ꯑꯃꯨꯛ ꯄꯣꯠꯁꯦ ꯖꯔꯥ ꯁꯤꯠ ꯄ ꯃꯇꯝ ꯅꯠꯇ꯭ꯔꯥ ꯁꯤꯗꯅ ꯉꯁꯥꯏ ꯃꯣꯏ ꯆꯍꯨꯝꯒ ꯍꯨꯝꯐꯨ ꯍꯕ꯭ꯔꯥ ꯌꯣꯟꯕꯗꯣ ꯆꯥꯝꯃ꯭ꯔꯤꯗ ꯑꯃꯨꯛ ꯀꯥꯞꯄ ꯌꯣꯟꯈꯤꯗꯣꯏꯅꯦꯕ ꯉꯁꯥꯏꯒꯤ ꯃꯣꯏꯒꯤ ꯁꯤꯠꯇ꯭ꯔꯤꯉꯩꯗ ꯇꯥꯈꯤꯕ ꯃꯃꯟꯗꯣ ꯁꯤꯠꯂꯀꯥꯟꯗ ꯑꯃꯨꯛ ꯐꯨꯒꯠꯂꯛꯀꯗꯣꯏꯅꯦ
ꯑꯁꯦ ꯃꯣꯏꯅꯗꯤ ꯑꯩꯈꯣꯏꯗ ꯑꯩꯈꯣꯏ ꯂꯧꯕ ꯃꯃꯜꯗꯒꯤ ꯂꯨꯄꯥ ꯀꯨꯟꯗꯅꯤ
ꯆꯞ ꯆꯥꯅ ꯑꯗꯨꯝ ꯄꯤꯗꯣꯏꯅꯤ ꯇꯥꯡꯕ ꯍꯣꯡꯕ ꯃꯇꯝ ꯅꯥꯏꯗꯦ ꯑꯩꯈꯣꯏꯗ ꯄꯤꯕꯗꯤ ꯂꯩꯇꯦ ꯇꯥꯡꯕ ꯍꯣꯡꯕ ꯅꯥꯏꯗꯦ ꯑꯩꯈꯣꯏꯗ ꯄꯤꯕꯨꯗꯤ ꯍꯥꯟꯅ ꯄꯤꯈꯤꯕ ꯃꯃꯜꯁꯤꯗ ꯑꯗꯨꯝ ꯄꯤꯗꯣꯏꯅꯤ ꯃꯣꯏꯅ ꯄ꯭ꯔꯖꯥꯗ ꯀꯁꯇꯃꯔꯗ ꯌꯣꯜꯂꯛꯄ ꯃꯇꯝꯗ ꯍꯣꯡꯕ ꯇꯥꯡꯕ ꯑꯞ ꯗꯥꯎꯟ ꯁꯥꯟꯅꯔ ꯌꯣꯜꯂꯛꯀꯗꯣꯏꯅꯦꯕ ꯄꯣꯠꯁꯦ ꯑꯗꯨꯅꯤꯗ ꯍꯣꯡꯉꯤꯉꯩ ꯃꯇꯝꯗ ꯈꯔ ꯄꯨꯊꯍꯧꯕꯗꯣ ꯇꯥꯡꯉꯀꯥꯟꯗ ꯑꯃꯨꯛ ꯐꯨꯒꯠꯄꯗ ꯇꯧꯔꯤꯁꯦ ꯑꯩꯈꯣꯏ ꯕꯣꯠ ꯂꯦꯞꯄ ꯕꯣꯠ ꯂꯦꯞꯄꯒꯨꯝꯗꯃꯤ ꯄ꯭ꯔꯖꯥꯗ ꯊꯥꯗꯈꯤꯕ ꯁꯦꯟ ꯃꯌꯥꯝꯗꯣ ꯕꯣꯠ ꯀꯥꯔ ꯀꯥꯟꯗ ꯐꯨꯒꯠꯄ ꯆꯞ ꯃꯥꯟꯅꯩ ꯍꯧꯖꯤꯛ ꯀꯔ ꯕꯤꯖꯤꯅꯦꯁ ꯍꯥꯏꯒꯤꯁꯤ ꯆꯞ ꯃꯥꯟꯅ ꯕꯤꯖꯤꯅꯦꯁ ꯉꯥꯛꯇꯅꯦꯕ ꯄꯨꯟꯁꯤꯁꯦ
ꯃꯥꯅꯤꯅꯦ ꯄꯟꯖ ꯅꯪꯒꯤꯁꯨ ꯅꯪꯁꯨ ꯑꯁꯥꯃꯟꯗꯣ ꯅꯪꯒꯤꯅ ꯁꯨꯖꯕꯒꯤ
ꯎꯝ ꯑꯩꯒꯤꯅ ꯂꯦꯡꯗꯕꯤꯗ ꯑꯩꯒꯤ ꯂꯪ ꯃꯃꯜꯗꯨꯗꯒꯤ ꯑꯦ ꯑꯩꯒꯤ ꯆꯥꯝꯃꯗꯤ ꯇꯣꯡꯉꯦ ꯍꯥꯏꯕꯗꯤ ꯆꯥꯡ ꯑꯃꯝꯗ ꯐꯅꯦꯛ ꯑꯃꯗ ꯂꯨꯄꯥ ꯆꯥꯝꯃ ꯇꯣꯡꯉꯗꯤ ꯌꯥꯔꯦ ꯍꯥꯏꯕꯁꯤꯗ ꯑꯗꯨꯝ ꯑꯩꯁꯨ ꯌꯣꯟꯖꯔꯤꯅꯦꯕ
ꯑꯥ
ꯅꯨ ꯑꯗꯨꯅꯤꯗ ꯇꯧꯔꯤꯁꯦ
ꯑꯗ ꯅꯪꯒꯤꯗꯤ ꯊꯕꯛ ꯁꯔꯤꯉꯩ ꯐꯪꯉꯦ
ꯐꯪꯉꯦ ꯑꯩꯈꯣꯏꯅ ꯄꯥꯡꯒꯜꯅ ꯐꯪꯕ ꯑꯩꯈꯣꯏꯅ ꯄꯥꯡꯒꯜꯅ ꯁꯨꯔ ꯐꯪꯕ ꯃꯣꯏꯅ ꯐꯪꯉꯤꯁꯤꯅ ꯑꯩꯈꯣꯏꯒꯤ ꯀꯃꯥꯏ ꯍꯥꯏꯗꯣꯏꯅꯣ ꯆꯤꯟꯅ ꯐꯪꯕ ꯍꯥꯏꯒꯗ꯭ꯔꯥ
ꯑꯦ ꯃꯣꯏꯒꯤꯅꯅꯦ ꯃꯣꯏꯖꯨ ꯍꯥꯏꯕꯅꯤ ꯃꯣꯏꯖꯨ ꯄꯣꯠꯇꯣ ꯌꯣꯂꯤ ꯄꯣꯠꯇꯣ ꯁꯤꯠꯇ
ꯅꯨꯃꯤꯠ ꯆꯨꯞꯄ ꯑꯃ ꯐꯝꯃꯤꯅꯤ ꯃꯥꯅꯦ ꯀꯩꯊꯦꯜꯗ ꯅꯨꯃꯤꯠ ꯆꯨꯞꯄ ꯑꯃ ꯐꯝꯃꯤꯅꯤ
ꯀꯁꯇꯃꯔ ꯂꯥꯛꯄ ꯂꯥꯛꯄ ꯍꯥꯏꯕꯗꯨ ꯃꯣꯏꯗꯤ ꯀꯁꯇꯃꯔ ꯂꯥꯛꯄꯗꯨꯅꯤ ꯃꯣꯏꯒꯤꯅ ꯉꯥꯏꯔꯤꯁꯦ
ꯎꯝ ꯑꯁ ꯍꯧꯖꯤꯛ ꯌꯦꯡꯉꯣ ꯍꯧꯖꯤꯛ ꯈ꯭ꯔꯤꯁꯃꯥꯁ ꯃꯌꯥꯁꯦ ꯍꯧꯔꯛꯑꯅꯤ ꯊꯥ ꯑꯃꯅꯤ ꯂꯩꯔꯗꯤ ꯁꯤꯠꯄ ꯐꯅꯦꯛ ꯀꯥꯏꯁꯦ ꯍꯦꯛꯇ ꯌꯨꯝꯗ ꯂꯩꯐꯝ ꯈꯪꯗꯕ ꯐꯅꯦꯛ ꯁꯥꯔꯣ ꯐꯅꯦꯛ ꯁꯥꯔꯣꯁꯤꯅ ꯐꯣꯟꯒ ꯄꯥꯏꯅꯤꯡꯗꯕ ꯌꯥ ꯏꯁ ꯇꯧꯔꯤꯅꯦ
ꯑꯩꯗꯨꯝ ꯐꯅꯦꯛ ꯁꯕ
ꯄꯥꯏꯅꯤꯡꯗꯕ ꯌꯥꯎꯋꯦ ꯐꯅꯦꯛ ꯐꯅꯦꯛ ꯄꯣꯔꯛꯎ ꯐꯅꯦꯛ ꯄꯣꯔꯛꯎ ꯏꯆꯦꯅ ꯑꯃꯨꯛ ꯀꯗꯥꯏ ꯁꯥꯥꯡ ꯉꯁꯤ ꯐꯣꯟ ꯉꯁꯤ ꯐꯅꯦꯛ ꯇꯔꯥ ꯄꯣꯔꯛꯑꯣ ꯍꯥꯏꯔꯅꯦꯕꯀꯣ ꯅꯨꯃꯤꯠ ꯅꯤꯅꯤ ꯍꯨꯝꯅꯤ ꯂꯩꯔ ꯐꯅꯦꯛ ꯇꯔꯥ ꯑꯃꯨꯛ ꯄꯨꯔꯛꯑꯣ ꯍꯥꯏꯗꯣꯏꯅꯦꯕ ꯀꯃꯥꯏꯅ ꯁꯥ ꯉꯝꯗꯣꯏꯅꯣꯕ ꯑꯗꯨꯃꯥꯏꯅ ꯑꯁ ꯑꯩ ꯐꯣꯟ ꯄꯥꯏꯗꯕ ꯌꯥꯎꯋꯦ ꯉꯝꯄꯣꯟꯇꯦ ꯄꯨꯊꯥꯡ ꯉꯝꯄꯣꯟꯇꯦꯅ
ꯑꯗꯨꯗꯤ ꯄꯟꯆꯥ ꯅꯪ ꯈꯨꯠꯇ ꯍꯩꯕꯩꯁꯨ ꯀꯥꯟꯅꯔꯤꯃꯤꯅꯦ ꯑꯗꯣ ꯑꯦ ꯀꯩꯅꯣ ꯔꯤ ꯪꯀꯥꯗꯤ ꯁꯥ ꯍꯩꯇ꯭ꯔꯣ
ꯍꯩꯇꯤꯌꯦ ꯑꯗꯒꯤ ꯑꯩꯈꯣꯏꯒꯤ ꯃꯩꯇꯩꯒꯤ ꯐꯅꯦꯛꯁꯤꯅ ꯑꯃꯨꯛ ꯑꯩꯈꯣꯏꯒꯤ ꯀꯨꯝ ꯑꯩꯈꯣꯏꯒꯤ ꯃꯩꯇꯩꯒꯤꯁꯨ ꯀꯨꯝꯍꯩ ꯍꯔꯥꯎꯗ ꯅꯤꯡꯉꯣꯜ ꯆꯥꯛ ꯆꯥꯛꯀꯧꯕ ꯑꯗꯒꯤ ꯆꯩꯔꯥꯎꯕ ꯂꯩꯗꯅ ꯁꯤꯒꯨꯝꯕ ꯃꯇꯝꯗ ꯑꯃꯨꯛ ꯑꯩꯈꯣꯏ ꯃꯩꯇꯩ ꯇꯩꯒꯤ ꯄꯣꯠꯁꯦ ꯑꯃꯨꯛ ꯇꯛꯈꯠꯇꯅ ꯁꯤꯠꯇꯣꯏꯅꯦꯕ ꯈꯪꯕ꯭ꯔꯥ ꯃꯩꯇꯩꯒꯤ ꯄꯣꯠꯁꯦ ꯑꯗꯣ ꯍꯥꯎ ꯑꯥ
ꯑꯩ ꯀꯩꯅꯣ ꯇꯧꯔꯨꯒꯦ ꯕ꯭ꯔꯦꯛꯐꯥꯁ ꯑꯃ ꯇꯧꯔꯨꯒꯦꯕꯀꯣ ꯇꯥꯕ꯭ꯔꯥ ꯑꯥ ꯑꯥ ꯁꯥꯟꯅꯔꯁꯤ ꯍꯣ ꯍꯣꯏ ꯍꯣꯏ ꯍꯣꯏ ꯎꯝ